ꯇꯃ
ꯍꯜꯂꯣ
ꯇꯨꯝꯃꯕ‌ꯣ
ꯑ
ꯇꯨꯝꯃꯕ‌ꯣ
ꯑꯧ
ꯐꯖꯅ ꯈꯨꯝꯗꯦ
ꯍꯥ
ꯐꯖꯅ ꯈꯨꯝꯗꯩ ꯅꯪ
ꯑꯧ ꯍꯥꯏꯔꯗꯤ ꯐꯖꯅ ꯈꯨꯝꯗꯕꯣ ꯑꯗꯨꯗ‌ꯣ
ꯀꯩ ꯀꯩ ꯃꯊꯜ ꯆꯥꯔꯦ
ꯅꯪ
ꯑꯥ ꯑꯥ ꯕꯤꯟꯁ ꯕꯤꯟꯁꯀꯤ ꯑꯥ ꯕꯤꯟꯁꯀ ꯄ‌ꯣꯇ‌ꯦꯇ‌ꯣꯒ ꯇ‌ꯣꯃ‌ꯦꯇ‌ꯣꯒ ꯀꯔꯤ ꯀꯔꯤꯔꯥ ꯈꯪꯗ‌ꯦ
ꯍꯥꯎꯕ‍꯭ꯔꯣ
ꯍꯥꯎꯇ‌ꯦ ꯀꯔꯤ ꯑꯦ ꯑꯦ ꯌꯥꯔꯦ
ꯅꯪ ꯆꯩ ꯆꯥꯒꯦꯔꯥ
ꯑ
ꯅꯪ ꯆꯩ ꯆꯒꯦꯔꯥ ꯆꯩ ꯆꯥꯒꯦꯔꯣ ꯍꯥ
ꯑꯣꯏ
ꯇꯥꯕ꯭ꯔꯣ
ꯎꯝ ꯇꯥꯏ
ꯇꯥꯕꯔꫭ
ꯇꯥꯌꯦ
ꯅꯪ ꯆꯩ ꯆꯥꯒꯦꯔꯥ
ꯆꯥꯕ ꯌꯥꯏ ꯀꯔꯤꯔꯣ
ꯐꯨꯒ‌ꯦ ꯑꯗꯨꯗꯤ ꯅꯪ ꯐꯨꯕ ꯂꯥꯛꯀꯦ
ꯑꯥꯎ
ꯉꯁꯤꯗꯤ ꯀꯃꯥꯏ ꯀꯃꯥꯏ ꯇꯧꯔꯒꯦ
ꯍꯨꯝ
ꯉꯁꯤꯒꯤ ꯅꯨꯃꯤꯠꯁꯤ ꯀꯃꯥꯏ ꯀꯃꯥꯏ ꯇꯧꯈ꯭ꯔꯒꯦ ꯀꯥꯏꯗ ꯆꯠꯄ꯭ꯔꯣ
ꯑꯩꯔꯣ
ꯎꯝ
ꯅꯪꯔꯣ
ꯅꯪ ꯅꯪ
ꯍ‌ꯤ ꯅꯪꯔꯣ
ꯑꯩꯅ ꯅꯨꯄꯤ
ꯍꯥ
ꯑꯩꯒꯤ ꯅꯨꯄꯤ
ꯑꯣ ꯅꯪꯒꯤ ꯅꯨꯄꯤꯗꯤ ꯀꯅꯥꯔꯣꯀꯣ
ꯍꯤ ꯁꯣ ꯑꯦ ꯀꯃꯥꯏꯅ ꯇꯧꯈ꯭ꯔꯒꯦ ꯅꯪꯒꯤ ꯅꯨꯃꯤꯠꯇꯣ ꯋꯥꯕ꯭ꯔꯥ ꯀꯃꯥꯏ ꯇꯧꯕ꯭ꯔꯥ
ꯍꯣꯏ ꯌꯥꯝ ꯋꯥꯏ ꯑꯦꯛꯖꯥꯝ ꯊꯥꯕ ꯆꯠꯄꯅꯤ ꯅꯪ ꯀꯥꯎꯈ꯭ꯔꯦ
ꯍꯥꯏꯁꯨ ꯍꯥꯏꯗꯅ ꯉꯁꯤ ꯆꯠꯀꯅꯤ ꯍꯥꯏꯕ
ꯍꯥ ꯍꯥ
ꯉꯁꯤ ꯑꯦꯛꯖꯥꯝ ꯊꯥ ꯆꯠꯀꯅꯤ ꯍꯥꯏꯁꯨ ꯍꯥꯏꯗ꯭ꯔꯒ ꯅꯪꯅ
ꯅꯆꯤꯡ ꯊꯤꯒꯅꯣ
ꯏꯁ ꯅꯪꯅ‌ꯦ ꯊꯤꯔꯤꯁꯦ ꯕꯦꯝꯃ
ꯅꯪꯅ ꯀꯥꯎꯔꯒ ꯂꯩꯌꯦ
ꯅꯝ ꯐꯠꯇꯦ ꯅꯪ ꯃꯤ ꯑꯣꯏꯔꯔꯣꯏ
ꯅꯪ ꯌꯥꯝ ꯐꯇꯦ
ꯅꯪꯅ ꯐꯠꯇꯦ ꯅꯪ ꯐꯠꯇꯦ
ꯑꯩ ꯅꯪ ꯁꯥꯎꯔꯤꯕꯅꯤꯀꯣ
ꯀꯩꯒꯤ
ꯑꯩꯅ ꯍꯥꯏꯕꯗꯤ ꯅꯪ ꯌꯥꯗꯅ
ꯑꯝ
ꯑꯌꯥ
ꯌꯥꯗ꯭ꯔꯒ ꯅꯪꯅ
ꯍꯥꯥ
ꯅꯪꯅ ꯌꯥꯗ꯭ꯔꯒ
ꯀꯔꯤ ꯀꯔꯤ ꯌꯥꯗ꯭꯭ꯔꯕꯣ ꯑꯩꯅ ꯍꯥ
ꯅꯪꯒꯤ ꯅꯝꯕꯔ ꯍꯥꯞꯀꯦ ꯍꯥꯏꯕꯗꯨ ꯅꯪꯅ ꯌꯥꯗꯕꯗꯨ
ꯑꯦ ꯑꯗꯨꯃꯥꯏꯅ ꯇꯧꯕ꯭ꯔꯣ
ꯇꯧꯗ꯭ꯔꯗꯤ
ꯏ ꯑꯩꯗꯤ ꯈꯪꯗꯦꯗ
ꯈꯪꯒꯅꯤꯅ ꯀꯨꯏꯔꯛ ꯀꯨꯏꯔꯒꯗꯤ
ꯅꯠꯇꯦ ꯈꯪꯉꯔꯣꯏ ꯗꯨꯑꯣꯏꯔꯁꯨ
ꯌꯦꯁ
ꯑ
ꯑꯝ
ꯍꯝ
ꯅꯪꯖ‌ꯦ ꯌꯥꯝ ꯐꯨꯅꯤꯡꯉꯦꯕꯣ
ꯐꯨꯅꯦ
ꯑꯦ ꯁꯤꯃ ꯐꯨꯔꯗꯤ
ꯀꯩꯅꯣ
ꯅꯪꯁꯦ ꯆꯩ ꯌꯥꯝ ꯅꯤꯕ
ꯍꯥꯥ
ꯆꯩ ꯌꯥꯝꯅꯤꯌꯦꯅꯪ
ꯎꯝ ꯐꯅꯤꯡꯔꯗꯤ ꯑꯌꯣ ꯌꯣ ꯀꯣꯣ ꯑꯥ ꯖꯁ ꯑꯣꯏꯦ ꯑꯣꯏꯏꯦ ꯍꯏꯦ ꯑꯦ ꯐꯨꯅꯤꯡꯉꯗꯤ ꯐꯨꯋꯣ ꯍꯥꯏꯕꯅꯤ
ꯑꯁ ꯍꯌꯦ ꯋꯥꯏ ꯅꯪꯕꯨ ꯐꯨꯕ ꯇꯥꯔꯦ
ꯎꯝ ꯐꯣ ꯐꯣ ꯑ ꯑꯣꯁꯤꯠ
ꯀꯣꯂꯦꯖ ꯀꯣꯂꯦꯖ ꯁꯦꯃꯤꯁ ꯗꯔꯗꯨ ꯀꯌꯥꯔꯣ
ꯑ ꯁꯦꯀꯦꯟ ꯁꯦꯃꯦꯁꯇꯔꯅꯤ
ꯆꯥꯝ ꯑꯉꯥꯡ
ꯍꯥꯥ
ꯌꯥꯝ ꯑꯉꯥꯡꯅꯤ
ꯀꯔꯤ ꯍꯥꯏꯕ
ꯅꯪꯁꯦ ꯌꯥꯝ ꯑꯉꯥꯡꯅꯤꯕ
ꯅꯠꯇꯦ ꯑꯁ ꯀꯗꯥꯏꯗꯒꯤ
ꯏꯝꯐꯥꯜꯗꯒꯤ
ꯅꯪꯗꯤ ꯆꯍꯤ ꯀꯌꯥꯁꯨꯒꯔ꯭ꯦ
ꯑꯩꯒꯤ ꯆꯍꯤ ꯀꯨꯟꯅꯤꯊꯣꯏ ꯁꯨꯈ꯭ꯔꯦ
ꯀꯨꯟꯅꯤꯊꯣꯏꯅꯤ ꯑꯗꯨꯗꯤ ꯀ꯭ꯔꯥ
ꯀꯨꯟꯅꯤꯊꯣꯏ ꯀꯨꯟ ꯑꯅꯤ ꯎꯝ
ꯑꯦꯍ ꯆꯞ ꯃꯅꯅꯥꯕꯤꯅꯤ ꯀꯥꯏꯅꯣ
ꯑꯅꯤ ꯑꯅꯤ ꯑꯅꯤ ꯑꯅꯤ
ꯍꯥ
ꯅꯪꯁꯨ ꯀꯨꯟꯅꯤꯊꯣꯏꯔꯣ ꯑꯗꯨꯗꯤ
ꯍꯣꯏ ꯅꯪꯗꯤ ꯂꯥꯏꯔꯤꯛ ꯇꯝꯕ꯭ꯔꯣ
ꯏꯗꯤ ꯂꯣꯏꯁ꯭ꯦ
ꯔꯖꯌꯁꯤꯜ ꯅꯣꯏꯔ
ꯎꯝ ꯂꯥꯏꯈꯦ
ꯑꯗꯨꯒ ꯒꯃꯁꯇꯗꯤ ꯇꯝꯗ꯭ꯔꯦ
ꯎꯝ ꯑꯃ ꯇꯝꯁꯤꯅ
ꯌꯥꯏ ꯂꯥꯛꯑꯣ ꯑꯩꯅ ꯇꯝꯕ ꯃꯐꯝꯗ ꯂꯥꯛꯑꯣ
ꯀꯗꯥꯏꯗ
ꯑꯣ ꯑꯩꯈꯣꯏꯗꯤ ꯏꯝꯐꯥꯜꯗ ꯇꯝꯕꯅꯤ
ꯑꯗꯣ ꯍꯥꯏꯔꯤꯕ ꯃꯐꯝꯗꯨ
ꯑꯦ ꯍꯩꯕꯤꯔꯣꯏ ꯅꯪ ꯂꯛꯂꯣꯏ ꯍꯥꯏꯔꯤꯗꯤ ꯂꯛꯀꯦꯔꯥ ꯂꯥꯀꯣꯏꯔꯥ ꯀꯩꯁꯨ ꯍꯥꯏꯗꯦ
ꯅꯥꯀ
ꯦ ꯊꯥꯖꯗꯦ
ꯑꯣ ꯑꯣ ꯂ ꯀꯦ
ꯑꯥ ꯏꯂ ꯀꯦ
ꯍꯥꯏꯔꯣ ꯍꯥꯏꯔꯣ
ꯎꯝ ꯈꯪꯗꯦ ꯀꯧꯈ꯭ꯔꯦ
ꯌꯕ꯭ꯌꯨꯔꯣ
ꯃꯠꯇꯦ ꯑꯅ ꯍꯕꯗꯨ
ꯑꯅꯧꯕ ꯀꯩ ꯑꯅꯧꯕ
ꯑ ꯅꯪꯤ ꯅꯪꯤꯠꯇ ꯏꯗꯨ ꯑ ꯈꯪꯗꯗꯤ ꯍꯔꯂꯣ
ꯇ ꯍꯥꯏꯗ꯭ꯔꯔꯕ ꯃꯐꯝꯅꯤ ꯍꯥꯏꯁꯨ ꯍꯥꯏꯗꯅ
ꯆꯤꯡꯃꯥꯏꯔꯣꯡ ꯍꯥꯏꯕ꯭ꯔꯥ ꯆꯤꯡ ꯃꯥꯏꯔꯣꯡꯔꯥ ꯆꯤꯡ ꯃꯥꯏꯔꯣꯡꯗꯕ꯭ꯔꯥ ꯈꯪꯗꯦ ꯗꯗꯤꯌꯨꯂ ꯂꯤꯡꯁꯨ ꯅꯠꯇꯦ ꯆꯤꯡꯃꯩꯔꯁꯨ ꯈꯪꯗꯦ ꯑꯁ
ꯂꯩꯔꯝꯃꯣ
ꯑꯣꯏ
ꯑꯥ ꯗꯅ ꯃꯟꯖꯨꯔꯤ
ꯗ ꯅꯃꯟꯖꯔꯤ ꯌꯨꯅꯤꯚꯔꯁꯤꯇꯤꯗ ꯀꯥꯕ ꯏꯁꯇꯨꯗꯦꯟꯁꯤꯡꯅ ꯑꯗꯨꯃꯥꯏꯅ ꯍꯥꯏꯕꯗꯣ ꯑꯗꯨꯗ ꯀꯥꯎꯅꯤ
ꯑꯣ
ꯑꯥ
ꯑꯣ
ꯎꯝ
ꯐꯩ ꯐꯩ ꯀꯥꯎ ꯀꯥꯎ ꯇꯝꯅꯔꯤꯒꯥꯏꯁꯤ ꯇꯝꯒꯨꯗꯕꯅꯤ
ꯆ
ꯃꯤ ꯑꯣꯏꯅꯕ ꯇꯝꯃꯨ
ꯆꯠ
ꯅꯣꯏꯗꯤ ꯑꯗꯨꯗꯤ ꯍꯧꯖꯤꯛꯀꯥꯟꯁꯦ ꯀꯔꯤ ꯇꯧꯔꯒ ꯂꯩꯕ꯭ꯔꯣ
ꯑꯩꯁꯨ ꯁꯨꯃꯥꯏꯅ ꯇꯧꯔꯒ ꯂꯩꯌꯦ
ꯑꯥ
ꯑꯩꯁꯦ ꯁꯨꯃꯥꯏꯅ ꯇꯧꯔꯒ ꯂꯩꯌꯦ
ꯑꯁꯨꯨꯃꯥꯏꯅ ꯑ
ꯑꯁꯨꯃꯥꯏꯅ ꯅꯪ ꯅꯪ ꯁꯨꯃꯥꯏꯅ ꯇꯧꯕꯗꯨꯅ ꯇꯧꯋꯤ
ꯏꯌꯥ
ꯅꯪꯅ ꯇꯧꯕꯒꯨꯝꯅ ꯇꯧꯔꯒ ꯂꯩꯌꯦ
ꯑꯩ ꯀꯔꯤ ꯇꯧꯕ꯭ꯔꯣ ꯑꯩ ꯈꯪꯗꯦ
ꯅꯪ ꯅꯪ ꯑꯦꯛꯖꯥꯝ ꯊꯥꯕ ꯆꯠꯂꯤꯗꯨꯗꯤ ꯄ꯭ꯔꯤꯈꯥ ꯊꯥꯕ
ꯅꯪꯁꯨ ꯃꯥꯁꯇꯔ ꯊꯥꯕ꯭ꯔꯣ
ꯇꯥꯗꯩ
ꯑꯗꯨꯗꯤ
ꯑꯩꯗꯤ ꯁꯦꯀꯦꯟ ꯁꯦꯝꯗꯒꯤ ꯇꯣꯛꯈ꯭ꯔꯦ
ꯃꯥꯁꯇꯔ ꯁꯦꯀꯦꯟ ꯁꯦꯝꯗ ꯊꯣꯛꯈ꯭ꯔꯦ
ꯃꯇ ꯒ꯭ꯔꯦꯖꯨꯑꯦꯁꯟ ꯁꯦꯀꯦꯟ ꯆꯦꯟꯗꯒꯤ ꯇꯣꯛꯈ꯭ꯔꯦ
ꯎ ꯐꯨꯒꯦ ꯀꯩꯒꯤ ꯊꯣꯛ ꯄꯛꯄ꯭ꯔꯥ ꯈꯩꯒꯤ ꯇꯣꯀꯄꯔꯥ
ꯌꯥꯗ꯭ꯔꯦꯕ ꯏꯔꯥꯡ ꯇꯧꯕꯒꯤ
ꯅꯪꯗꯤ ꯀꯩꯗꯔꯥ ꯑꯦꯝ ꯌꯨꯔꯥꯗꯤ ꯑꯦꯝꯔꯥ
ꯒꯦꯝ ꯌꯨ
ꯎꯝ
ꯌꯦꯗꯗꯒꯤ
ꯎ ꯃꯨꯒꯦ ꯂꯈ꯭ꯔꯣ
ꯎꯝ ꯂꯒꯒꯦ
ꯎꯝ
ꯅꯪꯗꯣ ꯗꯤꯄꯥꯔꯠꯃꯦꯟꯗꯨꯣ ꯀꯔꯤ ꯗꯤꯄꯥꯔꯠꯃꯦꯟ ꯑꯣꯏꯕ꯭ꯔꯥ
ꯈꯏꯗꯤ ꯅꯪ ꯍꯤꯌꯨꯃꯤꯅꯤꯇꯤꯁ ꯕ꯭ꯂꯣꯣꯛ ꯈꯪꯕ꯭ꯔꯥ
ꯎꯝ
ꯎꯝ ꯑꯩꯈꯣꯏꯗꯤ ꯑꯗꯨ ꯃꯐꯝꯗ ꯂꯩꯑꯦ ꯅ ꯈꯉ ꯒꯦꯁ ꯇꯋꯥꯣ
ꯅꯥꯀꯦ ꯅꯥꯀꯦ
ꯒ꯭ꯦꯁ ꯇꯧꯔ ꯍꯥꯏꯔꯒ ꯑꯩꯒꯤ ꯗꯤꯄꯥꯔꯠꯃꯦꯟꯁꯦ ꯍꯤꯌꯨꯃꯅꯤꯇꯤꯁꯀꯤ ꯕ꯭ꯂꯣꯛꯇ ꯀꯩ ꯀꯩ ꯗꯤꯄꯥꯔꯠꯃꯦꯟ ꯂꯩꯕ꯭ꯔꯥ ꯈꯜꯂꯒ ꯍꯥꯏꯕꯤꯌꯨ
ꯑꯩ ꯆꯪꯁꯨ ꯆꯪꯗꯅ ꯑꯗꯨ ꯃꯐꯝꯗꯣ ꯑꯩ ꯆꯪꯕꯗꯤ ꯑꯥꯔꯠꯁ ꯁꯥꯏꯟꯁ ꯆꯪꯗꯣꯏꯅꯤ
ꯑ ꯆꯥꯏ ꯆꯕ
ꯅꯪ ꯆꯩꯖꯅꯤ
ꯑꯩ ꯆꯥꯏ ꯆꯅꯤ
ꯆꯍꯤ ꯆꯍꯤ ꯑꯩꯥꯅꯤ
ꯆꯪ ꯆꯪ
ꯆꯦꯡꯁꯥꯡꯅꯤ
ꯎ
ꯑꯥꯔꯠꯁ ꯈꯪꯉꯤ ꯁꯥꯏꯟꯁ ꯈꯪꯉꯤ ꯑꯗꯣ ꯑꯇꯣꯞꯄ ꯗꯤꯄꯥꯔꯠꯃꯦꯟꯒꯤ ꯆꯪꯗ꯭ꯔꯦ ꯑꯩ
ꯑꯣ ꯑꯣ ꯑꯗꯨꯗꯨ ꯑꯗꯨ ꯑꯣꯏꯔꯗꯤ ꯀꯃꯥꯏꯅ ꯍꯤꯌꯨꯃꯅꯤꯇꯤꯁꯃꯛꯇꯤ ꯈꯪꯕ꯭ꯔꯥ
ꯑꯗꯨꯒ ꯐꯣꯔꯝ ꯐꯤꯜ ꯑꯞ ꯇꯧꯕ ꯆꯠꯂꯤꯅ
ꯑꯗꯨꯅꯨꯡꯃꯥꯏꯅ ꯍꯥ
ꯏꯃꯥꯟ ꯅꯝꯕꯔꯒꯤ ꯐꯣꯝ ꯐꯤꯜ ꯑꯞ ꯇꯧꯕ ꯆꯠꯈ꯭ꯔꯦ ꯑꯩ
ꯎ ꯍ꯭ꯌꯨꯃꯦꯟꯇꯤꯁ ꯒ꯭ꯂꯣꯠ ꯗ
ꯎꯝ
ꯑꯗꯨꯗꯗꯤ ꯐꯣꯔꯝ ꯐꯤꯜ ꯑꯞ ꯇꯧꯕ ꯀꯔꯤꯁꯨ ꯂꯩꯇꯦ
ꯑꯗꯨ ꯇꯧꯕꯔ ꯑꯙꯗ ꯃꯐꯝꯗꯣ ꯑꯩ ꯈꯔ ꯀꯥꯎꯈ꯭ꯔꯦ ꯑꯩ ꯑꯃꯔꯞ ꯆꯠꯄꯅꯤꯅ ꯀꯥꯎꯔꯤꯕ ꯑꯗꯨ ꯑꯗꯨ ꯑꯗꯨꯐꯝꯗꯔꯥ ꯈꯪꯗ꯭ꯔꯦ ꯕꯤ ꯑꯦꯠ ꯕꯤ ꯑꯦꯠ ꯕꯤ ꯑꯦꯠꯀꯤꯔ ꯀꯩꯅꯣ ꯇꯧꯕꯅꯤ ꯑꯣꯖꯥꯒꯤꯗꯣ
ꯑꯣ ꯑꯗꯨ ꯑꯣꯏꯔꯗꯤ ꯈꯪꯗꯦ ꯀꯥꯏꯗ ꯇꯧꯕ ꯅꯈꯣꯏ ꯁꯥꯏꯟꯁ ꯒꯦꯠ ꯂꯩꯌꯦꯀꯣ
ꯑꯣ
ꯑꯗꯨꯒ ꯑꯗꯨ ꯃꯅꯥꯛꯇ ꯒꯦꯠ ꯑꯃ ꯂꯩꯌꯦ ꯑꯗꯨꯒ ꯕꯤꯜꯗꯤꯡ ꯀꯂꯔꯗꯨ ꯀꯃ ꯀꯔꯤ ꯀꯔꯤꯔ ꯔꯦꯠꯒꯥ ꯄꯦꯠ ꯑꯌꯦꯂꯣꯒ꯭ꯂꯨꯞ ꯆꯪꯕ
ꯎꯝ
ꯅꯪꯁꯨ ꯑꯦꯗꯃꯤꯅꯤꯁꯇ꯭ꯔꯦꯇꯤꯞ ꯂꯣꯗꯤ ꯈꯪꯉꯝꯒꯅꯤꯀꯣ
ꯎꯝ
ꯎꯝ ꯑꯗꯨꯒꯤ ꯃꯛꯇꯅꯤ ꯀꯦꯕ ꯕꯤꯍꯥꯏꯗ ꯂꯩ
ꯑꯣ